ꯑꯥ ꯍꯜꯂꯣ ꯁꯣꯏꯈ꯭ꯔꯕꯀꯣ꯫ ꯁꯣꯏꯕꯗꯤ ꯑꯦ ꯑꯩꯗꯣ ꯃꯤ ꯑꯃ ꯇꯧꯕꯅꯦꯕ ꯑꯗꯣ ꯆꯠꯈ꯭ꯔꯕꯒꯤ ꯑꯩ ꯑꯗꯨꯝ ꯊꯝꯗ꯭ꯔꯕꯅꯦ꯫
ꯑꯣ꯫ ꯗꯨꯗꯤ ꯇꯧꯕ ꯇꯥꯔꯦꯗꯅ꯫
ꯍꯣꯏ ꯎꯞ ꯂꯩꯩꯇꯦ ꯎꯄꯥꯏ ꯂꯩꯩꯇꯦ ꯑꯩꯅ ꯑꯗꯨꯝ ꯀꯣꯄꯤ ꯄꯦꯁ ꯑꯗꯨꯝ ꯅꯝꯕꯔ ꯈꯣꯏ ꯇꯧꯕꯒꯤ ꯁꯣꯏꯈ꯭ꯔꯕ ꯃꯥꯜꯂꯦ ꯃꯃꯤꯡꯗꯨ ꯇꯣꯉꯥꯟꯕꯒꯤ ꯑꯩ ꯌꯥꯝ ꯉꯛꯈ꯭ꯔꯕꯅꯦ꯫ ꯆꯤꯟꯗꯦ ꯀꯣ꯫
ꯐꯦꯠꯅꯦ ꯐꯦꯠ꯫
ꯎꯝ ꯈꯪꯗ꯭ꯔꯦ ꯈꯪꯗ꯭ꯔꯦ꯫ ꯑꯩꯗꯤ ꯃꯥꯡꯒꯗ꯭ꯔꯥ ꯍꯥꯏꯅ ꯈꯜꯂꯨꯔꯦ ꯑꯗꯨꯕꯨ꯫ ꯄꯥꯏꯗꯤ ꯄꯥꯏꯈꯠꯂꯦ꯫ ꯆꯛ ꯆꯥꯅꯔꯕꯣ ꯅꯣꯏꯕꯣ꯫
ꯆꯥꯔꯦ ꯍꯣꯏ ꯍꯧꯖꯤꯛꯇꯪ ꯆꯥꯕ ꯂꯣꯏꯔꯦ꯫
ꯑ ꯀꯔꯤ ꯏꯟꯖꯥꯡꯅꯣ꯫ ꯍꯣꯏ ꯑꯩꯈꯣꯏꯗꯤ ꯑꯌꯨꯛꯇ ꯆꯥꯈ꯭ꯔꯦ꯫
ꯑꯣ ꯉꯜꯂꯦꯅꯦ꯫ ꯍꯜꯂꯣ꯫
ꯇꯥꯏꯌꯦ ꯇꯥꯏꯌꯦ꯫
ꯑꯣ꯫ ꯅꯪꯗꯤ ꯀꯔꯤ ꯃꯊꯦꯟ ꯆꯥꯔꯕꯣ꯫
ꯑꯩꯗꯤ ꯎꯁꯣꯏ ꯆꯥꯏ꯫
ꯎꯁꯣꯏ ꯎꯁꯣꯏ꯫
ꯎꯁꯣꯏ ꯈꯪꯕ꯭ꯔꯣ ꯀꯥꯏꯅ ꯕꯦꯝꯕꯨ ꯁꯨꯠ꯫
ꯑꯣ ꯑꯣ ꯑꯣ ꯑꯣ ꯑꯠꯆꯥ ꯆꯥ ꯍꯣꯏ ꯍꯣꯏ꯫
ꯅꯪꯗꯤ꯫
ꯑꯥꯥ ꯌꯦꯟꯒ ꯀꯥꯡꯁꯣꯏ꯫
ꯌꯦꯁ ꯍꯥꯎꯋꯤꯀꯣ ꯃꯤꯆꯥꯒꯤꯗꯤ
ꯉꯔꯥꯡꯒꯤ ꯈꯔ ꯂꯦꯝꯕꯗꯣ ꯆꯥꯕꯅꯤꯗ
ꯎꯝ ꯑꯗꯨ ꯅ ꯍꯦꯟꯅ ꯍꯥꯎꯕꯅꯤ
ꯑꯗꯨꯅꯦ
ꯎꯝ ꯅꯪꯗꯤ ꯊꯕꯛ ꯇꯧꯕ ꯃꯤꯔꯥ ꯁ꯭ꯇꯨꯗꯦꯟꯔꯥ
ꯏꯁ꯭ꯇꯨꯗꯦꯟ ꯍꯥꯏꯕꯁꯨ ꯌꯥꯏ ꯏꯁ꯭ꯇꯨꯗꯦꯟꯒꯤ ꯂꯥꯏꯐꯇꯤ ꯂꯣꯏꯔꯦ
ꯑꯥ
ꯀꯣꯂꯦꯖ ꯀꯣꯂꯦꯖ ꯂꯣꯏꯔꯦ ꯍꯣꯏ ꯀꯝꯄ꯭ꯌꯨꯇꯔꯒꯤ ꯃꯦꯟꯇꯔꯗꯤ ꯑꯣꯏꯔꯤ
ꯑꯣ ꯑꯗꯨꯗꯤ ꯑꯣꯖꯥ ꯀꯧꯒꯦ
ꯇꯣꯂꯣꯞ ꯆꯥꯗꯕ ꯑꯣꯖꯥꯅꯦ
ꯑꯗꯨꯅ ꯍꯦꯟꯅ ꯅꯨꯡꯉꯥꯏꯕꯅꯦ
ꯅꯪꯗꯤ ꯃꯦꯗꯥꯝ ꯔꯣ ꯃꯤꯁꯔꯣ
ꯈꯟꯅꯤꯡꯕꯅ ꯈꯜꯂꯣ ꯀꯥꯏꯅ ꯅꯦ ꯃꯤꯁ ꯃꯆꯥꯅꯦ
ꯑꯣ
ꯑꯗꯨꯗꯤ ꯏꯁ꯭ꯇꯨꯗꯦꯟ ꯔꯣ ꯅꯠꯇꯕ꯭ꯔꯣ
ꯑ ꯑꯩꯗꯤ ꯑꯍꯟ ꯑꯣꯏꯈ꯭ꯔꯦꯍꯦ ꯍꯅꯨꯕꯤ ꯑꯣꯏꯈ꯭ꯔꯦ ꯎꯝ ꯀꯦꯕꯤ ꯀꯦ ꯑꯣꯏꯕꯒꯤ
ꯍꯥ ꯍꯥ
ꯈꯪꯉꯦ ꯈꯪꯉꯦ ꯁꯤꯕꯤꯀꯦꯗꯦ ꯑꯩꯁꯨ
ꯑꯥ ꯑꯗꯨꯈꯣꯏ ꯅꯦ
ꯑꯣ ꯁꯤ ꯕꯤ ꯀꯦ ꯑꯗꯨꯗꯤ ꯁꯥꯔꯤ ꯑꯣꯏꯔꯣ
ꯍꯣꯏ ꯑꯣꯏꯔꯦ
ꯑꯣ ꯌꯥꯏꯅꯦ
ꯎꯝ ꯎꯝ
ꯁꯔꯤ ꯑꯣꯏꯕ ꯁꯦ ꯑꯗꯨꯝ ꯅꯨꯡꯉꯥꯏꯔꯝꯅꯤ
ꯃꯔꯛꯇꯗꯤ ꯅꯨꯡꯉꯥꯏꯗ ꯑꯗꯣ ꯉꯁꯤꯗꯤ ꯃꯄꯥꯟ ꯊꯣꯛꯑꯣꯏꯗ꯭ꯔꯣ ꯊꯕꯛ ꯂꯩꯕ꯭ꯔꯥ ꯂꯩꯇꯕ꯭ꯔꯥ
ꯉꯁꯤꯗꯤ ꯂꯩꯇ꯭ꯔꯦ ꯉꯁꯤꯗꯤ ꯌꯨꯝꯗ ꯌꯨꯝ ꯁꯪꯉꯒ ꯂꯩꯌꯦ
ꯎꯝ
ꯅꯪꯗꯤ ꯀꯣꯏꯊꯣꯛꯀꯦꯔꯣ ꯌꯨꯝ ꯂꯩꯒꯦꯔꯣ
ꯑꯩꯗꯤ ꯑꯣꯐꯤꯁꯇ ꯂꯩꯌꯦ
ꯑꯣ ꯑ ꯁꯤ ꯁꯤꯕꯤꯛ ꯑꯣ ꯑꯣ ꯑ ꯁꯤ ꯁꯤ ꯕꯤ ꯀꯦ ꯁꯤꯗꯤ ꯌꯥꯝ ꯀꯥꯟꯅꯩꯅ
ꯏꯁ ꯌꯥꯔꯦ ꯌꯥꯔꯦ
ꯑꯥ ꯏꯟꯗꯤꯄꯦꯟꯗꯦꯟꯁ ꯁꯤ ꯕꯤ ꯀꯦ ꯅꯤꯅꯦ ꯑ ꯌꯥꯏ ꯌꯥꯏ
ꯅꯠꯇꯦ ꯅꯠꯇꯦꯍꯦ ꯄꯩꯁꯥ ꯄꯥꯏꯗꯕ ꯁꯤꯕꯤ ꯀꯦꯅꯤ ꯀꯩꯅꯣ
ꯑꯦꯍꯦ ꯑꯗꯨꯃꯥꯏꯅ ꯍꯥꯏꯕꯁꯤꯡꯁꯦ ꯊꯥꯖꯕ ꯌꯥꯗꯦ
ꯑꯗꯨꯗ ꯄꯩꯁꯥ ꯄꯥꯏꯔꯗꯤ ꯁꯤꯗ ꯂꯥꯛꯔꯕꯅꯤꯅ
ꯏꯁ꯭ꯇꯦꯕꯜ ꯑꯣꯏꯕ ꯑꯃꯗꯤ ꯂꯩꯔꯦ ꯀꯩꯅꯣ
ꯂꯩꯇꯦ ꯂꯩꯇꯦ ꯑꯩꯈꯣꯏꯁꯨ ꯊꯕꯛꯇꯤ ꯌꯥꯝ ꯀꯜꯂꯒ ꯄꯩꯁꯥ ꯌꯥꯝ ꯌꯥꯝ ꯐꯪꯗꯕ ꯐꯪꯗꯕ ꯊꯕꯛ ꯈꯛꯇꯅꯤꯗ ꯇꯧꯔꯤꯗꯣ
ꯑꯥ ꯌꯥꯝꯗꯦꯗ ꯑꯣꯟꯂꯤ ꯊꯔꯇꯤ ꯐꯣꯔꯇꯤ ꯀꯦ ꯍꯥꯏꯔꯛ
ꯏꯁ ꯌꯥꯔꯦ ꯌꯥꯔꯦ ꯅꯠꯇꯦꯍꯦ ꯅꯪ ꯁꯣꯏ ꯇꯧꯗꯨꯗꯥ
ꯁꯥꯏꯠꯀꯤ ꯇꯥꯔꯅꯤꯕ
ꯌꯥꯔꯦ ꯁꯥꯏꯗꯀꯤ ꯅꯠꯇꯦꯗ ꯃꯦꯟꯅꯦ ꯃꯦꯟ
ꯑꯁ ꯐꯖꯅ ꯅꯪꯒꯤ ꯁꯇꯣꯔꯦꯁꯇꯣ ꯐꯨꯜ ꯑꯣꯏꯔꯝꯃꯅꯤꯀꯣ
ꯎꯝ
ꯕꯦꯡꯗꯒꯤ ꯑꯣꯚꯔꯐ꯭ꯂꯣ ꯆꯠꯂꯝꯃꯅꯤꯍꯦ
ꯑꯥ ꯆꯠꯂꯝꯃꯅꯤ ꯍꯧꯖꯤꯛꯀꯥꯟ ꯑꯩꯗꯤ ꯈꯔ ꯊꯦꯡꯅ ꯈꯪꯈ꯭ꯔꯦꯅꯦ ꯃꯤꯅ ꯂꯣꯏꯅꯕ ꯀꯥꯟꯗ ꯍꯧꯖꯤꯛꯁꯦ ꯁꯤꯕꯤ ꯀꯦ ꯈꯣꯏꯁꯦ ꯈꯔ ꯅꯦꯠꯋꯔꯛꯁꯨ ꯈꯔ ꯂꯥꯞꯈ꯭ꯔꯕꯒꯤ ꯐꯣꯔ ꯖꯤ ꯈꯛꯇ ꯑꯣꯏꯔꯤ ꯃꯤꯅ ꯐꯥꯏꯚ ꯖꯤ ꯄꯥꯏꯔꯤꯉꯩꯗ ꯑꯗꯨꯒꯤ
ꯑꯠꯆꯥ ꯅꯪ ꯁꯣꯝꯒꯤ ꯁꯤꯕꯤ ꯀꯦꯁꯤꯗꯤ ꯒꯣꯜꯗꯟꯅꯤꯗ ꯀꯥꯏꯗꯦꯗ
ꯏꯁ
ꯌꯥꯏꯌꯦ ꯌꯥꯏ ꯁꯣꯝꯗ ꯑꯥ ꯇꯧꯗ꯭ꯔꯁꯨ ꯌꯥꯏ ꯇꯧꯔꯁꯨ ꯌꯥꯏ ꯁꯤꯅꯦꯕ
ꯏꯁ ꯌꯥꯗꯕꯒꯤꯇ ꯂꯥꯛꯏꯅꯤ ꯀꯩꯅꯣ ꯌꯥꯔꯗꯤ ꯀꯔꯤꯒꯤ
ꯆꯥ ꯊꯛꯀꯦꯒꯨꯝꯕ ꯈꯛꯇꯪꯒꯤ ꯌꯦꯡꯍꯧꯔꯒꯦ ꯁꯤꯅꯦꯕ
ꯅꯠꯇꯦꯍꯦ
ꯌꯥꯏꯌꯦ ꯌꯥꯏ
ꯎꯝ ꯈꯪꯗ꯭ꯔꯦ
ꯑꯁ ꯃꯦꯗꯝꯈꯣꯏ ꯑꯦ ꯃꯤꯁ ꯍꯥꯏ ꯑꯦ ꯃꯦꯗꯥꯝ ꯍꯥꯏꯒꯦ ꯇꯧꯋꯦ ꯁꯤ ꯕꯤ ꯀꯦ ꯁꯤꯞ ꯁꯤ ꯕꯤ ꯀꯦ ꯈꯣꯏꯗꯤ ꯊꯕꯛ ꯌꯥꯝ ꯆꯤꯜꯂꯝꯃꯅꯤ ꯑꯗꯨꯗꯤ
ꯍꯣꯏ ꯈꯔꯗꯤ ꯆꯤꯜꯂꯦ ꯑꯗꯨ ꯑꯣꯏꯔꯁꯨ ꯑꯁꯤꯒꯤꯗꯃꯛꯇ ꯃꯇꯝ ꯀꯥꯏꯊꯣꯛꯄꯁꯤ ꯌꯥꯝ ꯋꯥꯗꯤ ꯋꯥꯕ ꯑꯃꯅꯤꯀꯣ ꯑꯥ ꯄꯥꯈꯪ ꯃꯆꯥ ꯃꯆꯥꯕꯨ ꯋꯥꯔꯤ ꯁꯥꯔꯒ ꯄꯩꯁꯥ ꯇꯥꯟꯕꯁꯤꯗꯤ ꯈꯔ
ꯁꯦꯁ
ꯃꯁꯤ ꯌꯥꯏꯅꯦ ꯌꯥꯏ ꯃꯁꯤ ꯁꯤꯕꯤ ꯀꯦꯁꯦ ꯎꯝ ꯍꯤꯡꯒꯅꯤ ꯁꯤꯁꯦ ꯐꯖꯅ ꯍꯤꯡꯒꯅꯤ
ꯎꯝ ꯅꯪ ꯈꯪꯕ꯭ꯔꯣ ꯑꯩꯒꯤ ꯊꯕꯛ ꯀꯔꯤꯒꯤ ꯇꯧꯕ꯭ꯔꯣ ꯅꯪ ꯈꯪ
ꯐꯤꯁ ꯍꯥꯏꯕꯁꯦ ꯑꯥ ꯃꯤꯒꯤ ꯑꯣꯐꯤꯁꯇꯣ ꯅꯠꯇꯦꯀꯣ
ꯀꯩꯅꯣ ꯀꯩ ꯑꯦ ꯃꯤ ꯎꯁꯤꯠꯇꯕ ꯁꯤ ꯑꯉꯥꯡꯁꯦ ꯑꯥ ꯍꯥ ꯅꯠꯇꯦꯍꯦ ꯅꯪꯁꯨꯨ
ꯑꯗꯨꯅꯦ ꯌꯦꯡꯉꯣ ꯑꯣꯐꯤꯁꯇ ꯊꯕꯛ ꯁꯨꯋꯦ ꯑꯁ
ꯑꯣꯐꯤꯁꯇ ꯊꯕꯛ ꯁꯨꯔꯁꯨ ꯃꯤꯒꯤ ꯃꯤꯅꯥꯏ ꯑꯣꯏꯔꯒ ꯂꯩꯕꯅꯦ ꯀꯩꯗꯧꯒꯅꯤ
ꯢꯁ ꯃꯤꯒꯤ ꯃꯈꯥꯗꯒꯤ ꯂꯩꯔꯛꯑꯗꯤ ꯑꯗꯨꯝ ꯍꯦꯟ ꯍꯦꯟꯕ ꯑꯗꯨꯝ ꯐꯪꯂꯛꯀꯅꯤ ꯀꯩꯅꯣ
ꯎꯝ ꯈꯪꯗ꯭ꯔꯦ ꯈꯪꯗꯦ
ꯑꯗꯨꯅꯦ ꯅꯪꯁꯨ ꯍꯧꯖꯤꯛ ꯅꯣꯛꯏꯗꯣ ꯐꯥꯒꯤꯒꯤ ꯈꯨꯅꯣꯛ ꯅꯠꯇꯦꯕ ꯍꯔꯥꯎꯕꯒꯤ ꯋꯦꯜꯗꯤ ꯑꯣꯏꯕꯒꯤ ꯈꯨꯅꯣꯛꯅꯦꯕ
ꯏꯁ ꯑꯦꯍꯦ ꯏꯅꯥꯒ ꯏꯅꯥꯛ ꯈꯨꯟꯕ ꯈꯣꯏꯅꯦ ꯅꯣꯛꯇꯕꯅꯤꯀꯣ ꯂꯥꯏꯕ ꯈꯣꯏꯅ ꯍꯦꯟꯅ ꯅꯣꯛꯄ ꯅꯨꯡꯉꯥꯏꯕꯅꯦ
ꯑꯥ ꯅꯪ ꯌꯥꯝ ꯍꯔꯥꯎꯕꯒꯤ ꯅꯣ ꯑꯦ ꯑꯗꯨꯗꯣ ꯌꯥꯗꯦ ꯍꯧꯖꯤꯛꯀꯤ ꯈꯨꯅꯣꯛꯇꯨꯗꯤ ꯄꯣꯔꯥ ꯏꯟꯗꯤꯄꯦꯟꯗꯦꯟ ꯍꯥ
ꯌꯥꯔꯦ ꯍꯣꯏ ꯏꯟꯗꯤꯄꯦꯟꯗꯦꯟꯕꯨꯗꯤ ꯑꯣꯏ ꯍꯦ ꯗꯨ ꯑꯣꯏꯔꯁꯨ ꯄꯩꯁꯥꯗꯤ ꯑꯣꯏꯗꯦꯕ ꯄꯩꯁꯥꯒꯤ ꯅꯠꯇꯦꯕ ꯂꯩꯛ ꯑꯍꯟ ꯑꯣꯏꯈ꯭ꯔꯦꯅꯥ ꯀꯅꯥꯒꯤ ꯃꯈꯥꯗ ꯂꯩꯔꯒ ꯍꯤꯡꯔꯥ ꯂꯩꯒꯔꯗꯣ
ꯃꯥꯅꯦ ꯃꯥꯅꯦ
ꯌꯥꯔꯦ ꯁꯤ ꯑꯉꯥꯡꯁꯤꯡꯁꯦ ꯑꯩꯉꯣꯟꯗ ꯈꯥꯏꯔꯤꯅꯦ
ꯏꯟꯗꯤꯄꯦꯟꯗꯦꯟ ꯑꯣꯏꯃꯟꯗꯅꯀꯣ ꯂꯥꯁꯇ ꯃꯦꯗꯥꯝ ꯅꯥꯊꯟꯗ ꯇꯥꯗꯅꯤꯀꯣ
ꯌꯥꯔꯦ ꯌꯥꯔꯦ ꯑꯁ ꯑꯁꯤ ꯑꯉꯥꯡꯁꯤꯡꯁꯦ ꯑꯉꯥꯡ ꯃꯆꯥ ꯄꯥꯈꯪ ꯃꯆꯥꯁꯤꯡ ꯐꯣꯟ ꯇꯧꯔꯛꯄ ꯂꯣꯏꯅ ꯆꯍꯤ ꯍꯪꯔꯒ ꯑꯩꯉꯣꯟꯗ ꯃꯌꯨꯝ ꯄꯥꯟꯅꯤꯡꯉꯥꯏ ꯈꯛꯇ ꯑꯗꯨꯝ ꯍꯥꯏꯔꯒ ꯂꯩ ꯈꯔꯗꯤ ꯌꯥꯗꯤ ꯌꯥꯗ꯭ꯔ
ꯏꯆꯦꯁꯤꯕꯤ ꯏꯆꯦ ꯑꯃꯁꯨ ꯁꯤꯕꯤꯀꯦ ꯂꯩꯌꯦ ꯁꯤꯕꯤ ꯀꯦꯁꯦ ꯊꯕꯛ ꯑꯗꯨꯝ ꯇꯧꯔꯒꯁꯦ ꯃꯥꯁꯦ ꯀꯥꯎꯈ꯭ꯔꯦꯕꯀꯣ
ꯎꯝ ꯑꯗꯨꯅꯦ
ꯀꯥꯎꯕꯒꯤ ꯑꯗꯨꯝ ꯂꯩꯔꯗꯣꯏ ꯃꯥꯜꯂꯦꯗ
ꯀꯥꯎꯗꯤ ꯀꯥꯎꯗꯦꯗ ꯀꯥꯎꯍꯜꯂꯣꯏꯗ ꯑꯩꯁꯨ
ꯎꯝ ꯑꯗꯨꯅꯦ ꯁꯤꯕꯤ ꯀꯦ ꯁꯤꯕꯤ ꯀꯦ ꯑꯃ ꯁꯤ ꯕꯤ ꯀꯦ ꯃꯁꯦ ꯃꯁꯦꯟ ꯇꯧꯅꯔꯨꯅꯨꯀꯣ ꯁꯤꯕꯤ ꯀꯦ ꯀꯦ
ꯁꯤ ꯕꯤ ꯀꯦ ꯈꯛꯇ ꯑꯣꯏꯔꯤꯌꯦꯕ ꯍꯧꯖꯤꯛꯇꯤ ꯑꯗꯨꯒꯤ ꯏꯁ꯭ꯇꯦꯖ ꯇꯨ ꯀꯥꯟꯗ꯭ꯔꯤꯕꯅꯤꯅ ꯋꯥꯈꯜ ꯋꯥꯅꯤꯡꯉꯥꯏ ꯂꯩꯇꯦꯕ
ꯑꯣ ꯑꯣ ꯑꯗꯨꯗꯤ ꯌꯥꯔꯤ ꯀꯩꯅꯣ ꯃꯌꯥꯝ ꯂꯩꯔꯦ ꯈꯣꯏ ꯀꯨꯝꯕ ꯌꯪ ꯌꯪ ꯈꯣꯏ ꯀꯨꯝꯕ ꯌꯪ ꯌꯪ ꯆꯞ ꯆꯥꯕ ꯃꯌꯥꯝ ꯂꯩꯕꯅꯦ
ꯎꯝ ꯅꯣꯏꯗꯤ ꯈꯔ ꯅꯥꯎꯁ ꯑꯣꯏꯈ꯭ꯔꯦ ꯉꯥꯈꯥ ꯈꯣꯏꯅꯦ ꯉꯔꯥꯡꯒꯤ ꯅꯣꯢꯗꯤ
ꯍꯣꯏ ꯐꯔꯦ ꯑꯈꯣꯏꯒꯤ ꯆꯞ ꯆꯥꯔꯕꯅꯤ ꯁꯤꯅ
ꯍꯩ ꯍꯥ ꯆꯞ ꯆꯥꯗꯕꯒꯤꯅꯤꯅꯦ ꯉꯥꯡꯂꯤꯁꯤ ꯑ ꯅꯣꯛ
ꯃꯤꯁ ꯃꯦꯝꯒꯤ ꯑꯣꯐꯤꯁꯇꯣ ꯑꯗꯨꯝ ꯍꯣꯠꯅꯕꯤꯌꯣꯀꯣ
ꯎꯝ ꯍꫭꯠꯅꯩꯅꯤ ꯍꯣꯅꯒꯅꯤ ꯋꯥꯈꯟ ꯋꯥꯒꯅꯨ
ꯎꯝ ꯃꯦꯝꯗꯤ ꯕꯣꯜꯒꯨꯝꯕ ꯌꯦꯡꯗ꯭ꯔꯣ
ꯌꯦꯡꯉꯦ ꯌꯦꯡꯉꯦ ꯌꯥꯝ ꯄꯛꯅ ꯌꯦꯡꯗꯦꯗ ꯊꯕꯛ ꯑꯗꯨꯝ ꯆꯠꯀꯗꯕ ꯑꯣꯏꯕꯒꯤ ꯃꯇꯝ ꯂꯩꯇꯦꯗ ꯌꯦꯡꯁꯨ ꯌꯥꯝ ꯌꯦꯡꯅꯤꯡꯕ ꯑꯣꯏꯗꯦ ꯑꯩꯒꯤ ꯗꯥꯏ ꯍꯥꯔ ꯐꯦꯟꯁ ꯀꯨꯝꯕ ꯀꯔꯤ ꯀꯅꯥꯁꯨ ꯇꯩꯇꯦ ꯈꯠꯅꯕ ꯌꯦꯡ ꯐꯦꯟꯁ ꯈꯣꯏ ꯈꯠꯅꯒꯟꯕꯒꯤ ꯌꯥꯝ ꯌꯦꯡꯔꯒ ꯑꯉꯥꯡꯁꯤꯡꯒꯤ ꯊꯕꯛꯇꯣ ꯃꯃꯤꯠ ꯍꯥ ꯌꯥꯝ ꯅꯥꯔꯒ ꯂꯩꯌꯦ
ꯑꯗꯨꯅ ꯆꯞ ꯆꯥꯔꯦ ꯁꯤꯕꯤ ꯀꯦ ꯀꯦ ꯀꯥꯅꯕ ꯈꯤꯇꯪ ꯉꯥꯏꯔꯦ
ꯉꯥꯏꯔꯦ ꯉꯥꯎꯒꯗꯧꯔꯦꯍꯦ ꯀꯨꯝꯁꯤ ꯀꯦ ꯍꯦꯜꯂꯗꯤ ꯄ꯭ꯔꯣꯃꯣꯁꯟ ꯀꯥꯔꯅꯤ
ꯎꯝ
ꯅꯪꯗꯤ ꯁ꯭ꯋꯤꯠ ꯁ꯭ꯋꯤꯠ ꯇ꯭ꯋꯣꯟꯇꯤꯁ ꯑꯣꯏꯔꯝꯅꯤꯅꯦ ꯏꯁ ꯍꯣꯢ ꯀꯥꯏꯅ ꯇꯣꯢꯟꯇꯤ ꯍꯦꯟꯕꯒꯤ ꯑꯗꯨꯒ ꯇ꯭ꯋꯣꯟꯇꯤ ꯍꯦꯜꯂꯁꯨ ꯋꯉꯥꯡ ꯁꯉꯥꯡꯗꯤ ꯐꯣꯔꯇꯤꯁ ꯒꯨꯨꯝꯅ ꯉꯥꯡꯉꯤꯀꯣ
ꯒ꯭ꯌꯥꯟ ꯇꯥꯕꯒꯤꯅꯦ
ꯏꯁ ꯃꯔꯤꯗꯤ
ꯌꯨꯝꯒꯤ ꯒꯨꯗ ꯕꯣꯏ ꯍꯥꯏꯕꯗꯣ ꯑꯈꯣꯏꯗꯤ ꯑꯗꯨꯝ ꯇꯧꯔꯒ ꯂꯩꯕ ꯀꯣ
ꯑꯁ ꯀꯔꯤꯒꯤꯔꯀꯣ ꯍꯟꯗꯛꯁꯦ ꯑꯁꯤꯒꯤ ꯄ꯭ꯂꯦꯠꯐꯣꯔ꯭ꯝꯁꯦ ꯑꯩꯅ ꯒꯨꯗ ꯕꯣꯏ ꯈꯛ ꯊꯦꯡꯅꯩ ꯀꯩꯅꯣ
ꯑꯦ ꯁꯤꯗꯗꯤ ꯀꯗꯥꯔ ꯈꯔ ꯇꯧꯕꯁꯨ ꯂꯩꯕꯅꯦꯀꯣ
ꯅꯪꯁꯦ ꯌꯥꯝ ꯐꯕ ꯈꯛꯇ ꯑꯣꯏꯔꯝꯕ ꯃꯥꯜꯂꯦꯅꯦ ꯑꯩꯈꯣꯏꯒꯤ ꯖꯥꯠꯀꯤ ꯃꯤꯁꯤꯡꯁꯦ
ꯑꯦ ꯈꯗꯗꯤ ꯈꯔꯗꯤ ꯀꯗꯥꯔ ꯇꯧꯕꯅꯦ
ꯈꯪꯗꯦꯗ ꯂꯣꯏꯅ ꯕꫭꯏꯅꯦ ꯍꯥꯏꯗꯨ ꯀꯔꯤ ꯇꯧꯁꯤꯔꯥ ꯈꯪꯗꯔꯦ ꯏꯊꯟꯗ ꯑꯣꯏꯔꯕ꯭ꯔꯥ ꯕꯦꯠ ꯕꯦꯠ ꯒ꯭ꯔꯜ ꯑꯣꯏꯔꯤꯁꯦ ꯁꯤꯕꯤꯀꯦꯁꯨ ꯑꯣꯏꯔꯤꯕ ꯅꯣꯛꯅꯤꯡꯉꯦꯗ
ꯎꯝ